ꯎꯝ ꯀꯩꯗꯧꯔꯤꯅꯣ
ꯍꯜꯂꯣ ꯍꯤꯞꯄ ꯂꯩꯗ ꯅꯪꯗꯤ ꯇꯥꯔꯕꯣ
ꯍꯥꯥ ꯇꯥꯏꯌꯦ ꯍꯣꯏ ꯇꯥꯏꯌꯦ ꯇꯥꯗꯕ꯭ꯔꯣ
ꯎꯝ ꯇꯥꯔꯦ ꯇꯥꯔꯦ ꯑꯩꯁꯨ ꯇꯥꯔꯦ
ꯀꯩꯗꯧꯔꯤꯅꯣ
ꯑꯗꯨꯝ ꯍꯤꯞꯄ ꯂꯩꯗ ꯅꯪꯗꯤ
ꯑꯩꯁꯨ ꯇꯨꯝꯔꯒ ꯂꯩ ꯍꯥꯏꯗꯤ
ꯎꯝ ꯀꯩꯅꯣꯅꯦ ꯆꯥꯛ ꯌꯦꯟꯁꯥꯡ ꯊꯣꯡꯉꯣꯏꯗ꯭ꯔꯣ ꯍꯥꯏꯁꯦ
ꯊꯣꯡꯒꯅꯤ
ꯅꯪ ꯊꯣꯡꯗꯣꯏꯔꯣ ꯅꯪ ꯊꯣꯡꯗꯣꯏꯔꯣ ꯁꯦꯁ ꯀꯜꯂꯤꯀꯣ
ꯉꯜꯂꯤꯌꯦꯗꯥ꯫
ꯑꯩꯅ ꯍꯥꯏꯕꯗꯤ ꯀꯜꯂꯤꯀꯣ ꯍꯥꯏꯕ
ꯀꯟꯕꯅꯤ ꯀꯟꯕꯅꯤ ꯁꯟꯅꯥꯕꯅꯣ ꯑꯩꯕꯨ꯫
ꯍꯥ꯫
ꯀꯟꯕꯅꯦꯕ ꯑꯩꯕꯨ ꯄꯪꯇꯧ ꯇꯧꯒꯅꯣꯕ꯫
ꯀꯔꯤ ꯑꯩ ꯒ꯭ꯌꯥꯟ ꯇꯥꯗ꯭ꯔꯦ ꯑꯗꯨꯗꯤ
ꯁꯥꯟꯅꯥꯒꯅꯣ ꯍꯥꯏꯕ ꯑꯩꯕꯣ ꯑꯩꯗꯤ ꯀꯟꯕꯅꯦꯕꯥ꯫
ꯅꯪꯪ ꯈꯣꯟꯖꯦꯜꯗꯣ ꯈꯔ ꯄꯤꯛꯅ ꯇꯥꯏꯅꯦ ꯀꯃꯥꯏꯅ ꯇꯧꯔꯤꯅꯣ ꯇꯞꯅ ꯉꯥꯡꯕꯩꯔꯥ꯫
ꯀꯔꯤꯒꯤꯅꯣ ꯀꯟꯅ ꯂꯥꯎꯔꯤ ꯌꯥꯏ
ꯑꯗꯨ ꯀꯩꯅꯣꯅꯦ ꯅꯪ ꯈꯣꯟꯖꯦꯜꯁꯦ ꯑꯩꯉꯣꯟꯗꯗꯤ ꯄꯤꯛꯅ ꯇꯥꯕ꯫
ꯑꯣ ꯑꯩꯗꯤ ꯀꯥꯟꯅ ꯀꯥꯟꯅ ꯁꯥꯔꯤ ꯋꯥꯔꯤ꯫
ꯀꯅꯥꯒ ꯂꯩꯔꯤꯅꯣ꯫
ꯏꯅꯥꯎ ꯅꯨꯄꯤ ꯒ ꯂꯩꯩꯌꯦ꯫
ꯑꯩꯗꯤ ꯏꯊꯟ ꯂꯩꯗ ꯍꯧꯖꯤꯛꯄꯨꯗꯤ꯫
ꯑꯥ꯫ ꯌꯥꯝ ꯅꯨꯡꯉꯥꯏꯕ ꯃꯥꯜꯂꯦꯅꯦ ꯑꫭꯡ ꯌꯥꯝꯅ ꯅꯨꯡꯉꯥꯏꯕ ꯃꯥꯜꯂꯦꯅꯦ꯫
ꯎꯝ ꯑꯗꯨꯝ ꯅꯨꯡꯉꯥꯏ ꯍꯥꯏꯇꯥꯔꯦ ꯇꯨꯝꯃ ꯂꯩꯕꯅꯤꯅ꯫
ꯅꯣꯡ ꯆꯨꯕ꯭ꯔꯥ꯫
ꯍꯧꯖꯤꯛꯇꯤ ꯅꯣꯡ ꯆꯨꯗꯦ ꯉꯁꯥꯏ ꯈꯔ ꯈꯔ ꯆꯨꯏ ꯍꯧꯖꯤꯛꯇꯤ ꯆꯨꯗ꯭ꯔꯦ꯫
ꯀꯗꯥꯏ ꯀꯗꯥꯏ ꯀꯣꯏꯕ ꯆꯇ꯭ꯔꯣ ꯉꯁꯤ ꯑꯥ꯫
ꯑ ꯉꯁꯤꯗꯤ ꯀꯣꯏꯗꯦꯗ ꯌꯨꯝꯗ ꯑꯗꯨꯝ ꯂꯩꯗ ꯀꯣꯏꯅꯤꯡꯉꯥꯏꯁꯨ ꯂꯩꯇꯦ꯫ ꯏꯊꯟꯇꯗꯤ ꯀꯣꯏꯕ ꯇꯜꯂꯤꯗ꯫
ꯅꯨꯡꯉꯥꯏꯕꯅꯤꯗꯥ ꯏꯊꯟꯇꯁꯨ꯫
ꯏꯁ ꯏꯊꯟꯇ ꯆꯠꯂꯒ ꯏꯊꯟꯇ ꯀꯣꯏꯔꯒ ꯀꯩ ꯀꯔꯤꯕꯨ ꯍꯥꯏꯔꯨꯗꯣꯏꯅꯣ ꯀꯔꯤꯕꯨ ꯇꯧꯔꯨꯗꯣꯏꯅꯣꯗ꯫
ꯅꯪꯒꯤ ꯃꯔꯨꯞꯁꯤꯡ ꯅꫭꯛꯑ
ꯀꯗꯥꯏꯗ ꯂꯩꯕ꯭ꯔ ꯑꯗꯨꯗꯤ ꯅꯪ꯫
ꯑꯩ ꯈꯨꯟꯗ ꯂꯩꯗ ꯑꯗꯨꯝ꯫
ꯀꯔꯤ ꯀ꯭ꯔꯤ ꯊꯕꯛ ꯇꯧꯕ꯭ꯔꯣ ꯈꯨꯅꯥ꯫
ꯀꯩꯝ ꯇꯧꯗꯦꯗ ꯍꯟꯇꯛ ꯂꯧ ꯍꯟꯗꯛ ꯂꯧ ꯀꯨꯝꯃꯦ ꯑꯗꯨꯇꯪꯅꯤꯗ ꯑ ꯗꯨ ꯀꯣꯂꯦꯖ ꯇꯝꯃꯤ ꯑꯗꯨ
ꯂꯧꯗꯤ ꯁꯨꯕ ꯐꯪꯕ꯭ꯔꯅꯦ꯫
ꯍꯥꯥ꯫
ꯂꯥꯎꯗꯤ ꯁꯨꯕ ꯍꯩꯕ꯭ꯔꯅꯦ ꯅꯪ꯫
ꯑꯗꯨꯗ ꯀꯩꯅꯅꯦ ꯅꯨꯄꯥ ꯑꯃ ꯑꯣꯏꯔꯒ ꯑꯗꯨ ꯐꯥꯎ ꯍꯩꯇ꯭ꯔꯗꯤ꯫
ꯐꯥꯔꯦꯅꯦ꯫
ꯅꯪ ꯈꯨꯟꯗ ꯂꯩꯔ ꯀꯩ ꯀꯩ ꯇꯧꯒꯦ꯫
ꯈꯨꯟꯗ ꯑꯩꯁꯨ ꯑꯗꯨꯝ ꯂꯩꯕꯅꯦ ꯑꯩꯗꯤ꯫
ꯅꯪꯪꯈꯣꯟꯁꯤ ꯁꯨꯝ ꯁꯨꯝ ꯄꯤꯛꯁꯤꯜꯂꯛꯏꯁꯤꯅ ꯀꯃꯥꯏꯅ ꯇꯧꯔꯤꯅꯣꯅꯦ
ꯐꯤ ꯁꯥꯔꯒ ꯂꯩꯕꯅꯦ ꯈꯨꯟꯗ
ꯎꯝ ꯐꯩꯅꯦ ꯑꯗꯨꯗꯤ ꯄꯩꯁꯥ ꯌꯥꯝ ꯐꯪꯉꯝꯃꯗꯣꯏ ꯃꯥꯜꯂꯤ ꯀꯔꯤꯒꯤꯅꯣ ꯍꯥꯏꯁꯦ ꯎꯄꯥꯏ ꯂꯩꯇ꯭ꯔꯤꯁꯤꯅ
ꯈꯪꯗꯦꯗ ꯎꯄꯥꯏ ꯂꯩꯇꯕꯒꯤ ꯑꯗꯨꯝ
ꯆꯍꯤ ꯆꯍꯤ ꯌꯥꯝꯃꯛꯄꯒꯤ ꯑꯣꯏꯔꯝꯅꯤꯗ ꯆꯍꯤ ꯌꯥꯝꯃꯛꯄꯩ ꯑꯣꯏꯔꯝꯃꯅꯤꯗ
ꯆꯍꯤ ꯍꯣꯏ ꯍꯣꯏ ꯑꯗꯨꯅꯤ
ꯑꯣ ꯍꯣ
ꯃꯇꯝꯁꯨ ꯌꯧꯁꯤꯜꯂꯀꯗꯧꯔꯦ
ꯀ꯭ꯌꯥꯕ
ꯃꯇꯝꯁꯨ ꯌꯧꯒꯗꯧꯔꯦꯕ
ꯎꯝ ꯎꯝ ꯑꯗꯨꯅꯤ ꯄꯩꯁꯥ ꯍꯥꯏꯁꯦ ꯀꯔꯤꯕ
ꯌꯦꯟ ꯒ꯭ꯌꯦꯟꯗꯤ ꯇꯥꯕ꯭ꯔꯥ
ꯑꯥꯎ ꯇꯥꯏ ꯇꯥꯏ
ꯎꯝ ꯌꯥꯝ ꯋꯥꯈꯜ ꯂꯩꯕ ꯃꯥꯜꯂꯤꯅꯦ ꯅꯪꯗꯤ
ꯀꯃꯥꯏꯅ ꯈꯪꯉꯤꯕ ꯅꯪꯅ ꯑꯩ ꯋꯥꯈꯜ ꯂꯩ ꯍꯥꯏꯗꯤ
ꯅꯪꯒꯤ ꯑꯩꯒꯤ ꯋꯥ ꯈꯣꯝꯕꯅ
ꯎꯝ ꯎꯝ ꯑꯗꯨꯗꯤ ꯑꯩꯅ ꯍꯪꯕꯅꯤꯗꯅ ꯑꯩꯅ ꯍꯪꯕꯅꯤꯅ ꯅꯪ ꯈꯨꯝꯕꯗꯣ ꯑꯩꯅ ꯒ꯭ꯌꯥꯟ ꯇꯥꯔ ꯇꯧ ꯍꯜꯂꯣ
ꯒ꯭ꯌꯦꯟ ꯇꯥꯗ꯭ꯔꯗꯤ ꯈꯨꯝꯕꯁꯨ ꯍꯩꯔꯣꯏ
ꯎꯝ ꯒꯌꯥꯟ ꯇꯥꯏ ꯒꯌꯥꯟ ꯇꯥꯏ ꯈꯨꯟꯗ ꯂꯩꯕꯕꯨ ꯅꯨꯡꯉꯥꯏꯕ꯭ꯔꯣ
ꯁꯨꯕ꯭ꯔꯥ ꯀꯔꯤ ꯍꯣꯏ ꯅꯨꯡꯉꯥꯏꯌꯦ
ꯎꯝ ꯆꯤꯡꯒꯤ ꯢꯁꯤꯡꯁꯨ
ꯆꯤꯡꯒꯤ ꯂꯥꯎꯔꯣ ꯅꯣꯏꯁꯨ ꯁꯨ ꯁꯨꯁꯦ
ꯎꯝ ꯍꯟꯗꯛꯁꯤꯅ ꯇꯝꯄꯥꯛꯀꯤꯅꯤꯗ ꯆꯤꯡꯒꯤꯗꯤ ꯑꯗꯨꯝ ꯅꯨꯡꯇꯤꯒꯤ ꯁꯨꯏꯗ
ꯑꯣ
ꯆꯤꯡꯒꯤꯗꯤ ꯂꯣꯏꯕ ꯅꯥꯏꯗꯦꯕ
ꯎꯝ ꯍꯣꯏ ꯑꯗꯨꯅꯤ ꯂꯣꯏꯕ ꯅꯥꯏꯗꯦ
ꯎꯝ ꯇꯝꯄꯥꯛꯀꯤꯗꯤ ꯉꯔꯥꯡ ꯂꯣꯏꯕꯗ ꯉꯥꯏꯔꯤꯕꯀꯣ ꯄꯣꯊꯥꯔꯦ ꯍꯥꯏꯇꯥꯔꯦ ꯍꯧꯖꯤꯛꯇꯤ
ꯀꯣꯂꯦꯖ ꯀꯣꯂꯦꯖ ꯀꯥꯔꯒ ꯂꯥꯎ ꯁꯨꯔꯒ ꯂꯩꯕꯗꯤ ꯌꯥꯝ ꯊꯕꯛ ꯀꯥꯟꯕ ꯃꯥꯜꯂꯦꯅꯦ ꯅꯪꯗꯤ
ꯃꯁꯒꯤꯅꯦ ꯍꯥꯏꯇꯥꯔꯦ
ꯋꯥꯈꯜ ꯂꯩꯕ ꯅꯨꯄꯥ ꯍꯥꯏꯕꯁꯦ ꯅꯪ ꯑꯣꯏꯔꯦꯅꯦ
ꯑꯗꯨꯗꯤ ꯅꯠꯇꯦ ꯍꯦ
ꯑꯗꯨꯅꯦ
ꯆꯍꯤ ꯑꯃꯒꯤ ꯆꯍꯤ ꯑꯃꯒꯤ ꯆꯥꯉꯩ ꯊꯛꯅꯤꯡꯉ ꯁꯨꯕꯕꯨ꯫
ꯒ꯭ꯌꯥꯟ ꯇꯥꯗ꯭ꯔꯕ ꯃꯤꯁꯤꯡꯗꯤ꯫ ꯏꯃꯥ ꯏꯄꯥ ꯂꯩꯔꯦ ꯏꯕꯨꯡ ꯂꯩꯔꯦ ꯍꯥꯏꯔꯒ꯫ ꯊꯕꯛ ꯁꯨ ꯁꯨꯅꯤꯡꯉꯥꯏ ꯇꯟꯕꯀꫭ꯫
ꯎꯝ ꯑꯥ ꯑꯩꯁꯨ ꯕꯨꯗꯤ꯫
ꯀꯣꯂꯦꯖꯇꫭ ꯀꯣꯂꯦꯖꯇꫭ ꯆꯠꯄ ꯄꯨ ꯑ ꯂꯧꯁꯨ ꯁꯨꯕꯥ꯫ ꯌꯨꯝꯒꯤ ꯊꯕꯛꯁꯨ ꯑꯗꯨꯝ ꯇꯧꯕꯥ꯫
ꯎꯝ
ꯌꯥꯝ ꯐꯥꯔꯦ꯫
ꯌꯨꯝꯒꯤ ꯊꯕꯛꯇꯤ ꯇꯧꯗꯦ ꯑꯩ
ꯇꯧꯔꯝꯒꯅꯤ꯫ ꯑꯥꯏ ꯈꯪꯉꯦ꯫
ꯇꯥꯎꯗꯦ ꯇꯥꯎꯗꯦ ꯌꯨꯝꯒꯤ ꯊꯕꯛ ꯊꯥꯎꯗꯦ꯫
ꯌꯥꯝ ꯍꯥꯏ ꯌꯥꯝ ꯍꯥꯏꯕ ꯃꯥꯜꯂꯦ ꯅꯪ꯫ ꯌꯨꯝ ꯄꯥꯟꯔꯗꯤ ꯅꯪꯒꯤ ꯅꯨꯄꯤꯕꯨ ꯂꯨꯅ ꯇꯧꯔꯅꯤ꯫
ꯎꯝ ꯑꯗꯨꯒꯤ ꯑꯗꯨꯒꯤꯗꯤ ꯋꯥꯠ ꯋꯥꯠꯂꯤꯗ꯫
ꯅꯪꯕꯨ ꯅꯞꯄꯥ ꯑꯥ ꯅꯪꯕꯨ ꯐꯪꯕ ꯃꯤꯗꯤ ꯌꯥꯝ ꯂꯥꯏꯕꯛ ꯐꯕ ꯃꯤ ꯍꯥꯏꯕꯗꯣ ꯑꯣꯏꯔꯝꯅꯤ꯫
ꯍꯥꯏꯖꯦꯜꯂꯦꯗ ꯑꯗꯨꯗꯤ
ꯑꯁꯦꯡꯕꯅꯦ꯫
ꯎꯝ ꯑꯦ ꯌꯨꯝ ꯄꯥꯟꯕꯒꯤꯗꯤ ꯋꯥꯠꯂꯤꯗ ꯂꯩꯐꯥꯎ ꯂꯩꯇ꯭ꯔꯤ꯫
ꯍꯣꯏ ꯍꯣꯏ꯫ ꯊꯨꯅ ꯄꯥꯟꯒꯅꯣ ꯌꯨꯝꯗꯤ꯫
ꯎꯝ ꯑꯗꯨꯅꯤ ꯍꯥꯏꯁꯦ ꯋꯥꯠꯂꯤ ꯂꯩꯐꯥꯎ ꯂꯩ
ꯑꯠꯆꯥ ꯍꯣꯏ꯫ ꯐꯖꯅ ꯂꯩꯁꯥꯕꯤ ꯀꯔꯤꯒꯨꯝ ꯀꯔꯤꯅ ꯐꯕ꯭ꯔꯥ ꯀꯔꯝ ꯃꯥꯏꯅ
ꯇꯧꯁꯤꯔꯥ ꯍꯥꯏꯅ ꯐꯖꯅ ꯈꯜꯂꯒ ꯌꯦꯡꯁꯜꯂꯒ ꯌꯦꯡꯂꯒꯀꯣ꯫ ꯐꯖꯅ ꯌꯦꯡꯒꯗꯕꯅꯦ ꯌꯨꯝ ꯄꯥꯟꯈ꯭ꯔꯗꯤ ꯄꯥꯟꯈ꯭ꯔꯦꯗꯅ꯫ ꯄꯥꯟꯗ꯭ꯔꯦꯅꯤ ꯑꯦ ꯄꯥꯟ ꯇ꯭ꯔꯕ ꯃꯇꯨꯡꯗ ꯐꯖꯅ ꯌꯦꯡꯒꯗꯕꯅꯤ꯫
ꯗꯨꯕꯨ ꯄꯥꯟ ꯄꯥꯟꯒꯅꯤ ꯄꯥꯜꯂꯣꯏ ꯍꯥꯏꯕꯗꯤ ꯈꯪꯗ꯭ꯔꯦꯗ꯫
ꯀꯗꯥꯏꯗꯒꯤ ꯄꯥꯟꯂꯣꯏꯗ꯭ꯔꯣ ꯄꯥꯜꯂꯨꯅꯤ ꯅꯣꯡꯃꯥꯁ ꯅꯣꯡꯃꯗꯤ꯫
ꯑꯩ ꯑꯩ ꯅꯤꯡꯕ ꯀꯥꯏꯕ ꯑꯃ ꯂꯩꯌꯦꯕ ꯃꯗꯨꯗ ꯈꯪꯗꯦ ꯊꯥꯖꯗꯦ꯫
ꯍꯥꯥ ꯀꯔꯤꯑꯕ꯫
ꯑꯩꯒꯤ ꯅꯤꯡꯕ ꯑꯃ ꯀꯥꯏꯕ ꯂꯩꯕꯀꯣ ꯑꯗꯨꯅ ꯊꯥꯖꯗꯦꯕ꯫ ꯄꯥꯟꯗꯣꯏꯕ
ꯀꯗꯥꯏꯗꯒꯤ ꯏꯅꯥꯎ ꯅꯨꯄꯥꯅ ꯌꯨꯝ ꯄꯣꯟꯟꯗ꯭ꯔꯒ ꯂꯩꯗꯣꯏꯅꯣ꯫ ꯄꯥꯟꯒꯅꯤ ꯅꯨꯄꯤ ꯃꯌꯥꯝ ꯂꯥꯛꯀꯅꯤ꯫
ꯑꯗꯨꯅꯅꯦ ꯐꯖꯅ ꯌꯦꯡꯉꯣ ꯍꯥꯏꯕꯁꯦ꯫ ꯐꯥꯕꯁꯨ ꯂꯥꯛꯀꯅꯤ ꯐꯠꯇꯕꯁꯨ ꯂꯥꯛꯀꯅꯤ꯫
ꯎꯝ ꯆꯨꯝꯃꯤ-ꯆꯨꯝꯃꯤ ꯑꯗꯨꯕꯨꯗꯤ ꯎꯝ ꯆꯨꯝꯃꯤ-ꯆꯨꯝꯃꯤ꯫ ꯑꯣ ꯇꯥꯏ ꯇꯥꯏ꯫
ꯅꯪ ꯅꯨꯄꯤ ꯌꯦꯡꯂꯗꯤ ꯅꯁꯥꯛꯁꯨ ꯍꯣꯏ꯫ ꯑꯗꯨꯝ ꯊꯤꯔꯗꯤ ꯐꯠꯇꯤ ꯐꯠꯇꯦ ꯑꯗꯣ꯫ ꯑꯣꯏꯔꯁꯨ ꯂꯩꯌꯦꯗꯅ꯫
ꯎꯝ ꯑꯩꯗꯤ ꯑꯊꯤꯕ ꯑꯊꯤꯕ ꯀꯣꯏꯔꯤꯅꯤꯗ ꯀꯣꯏꯕꯕꯨꯗꯤ ꯑꯗꯨꯕꯨ ꯌꯥꯗꯦ ꯗꯥꯎ ꯌꯥꯗꯦ ꯑꯗꯨꯝ ꯀꯥꯏꯕꯤ꯫
ꯁꯥꯛ ꯌꯦꯡꯗ꯭ꯔꯒ ꯑ ꯄꯨꯛꯆꯦꯟ ꯁꯦꯡꯕ ꯋꯥꯈꯜ ꯂꯩ ꯕ ꯃꯤꯕꯨ ꯌꯦꯡꯉꯣ ꯍꯥꯏꯕꯅꯤꯗ꯫
ꯎꯝ ꯆꯨꯝꯃꯤ ꯆꯨꯝꯃꯤ꯫
ꯁꯛ ꯐꯖꯔꯒ ꯄꯨꯛꯆꯦꯜ ꯁꯦꯡꯗ꯭ꯔꯗꯤ ꯀꯔꯤ ꯇꯧꯔꯨꯅꯤ꯫ ꯌꯨꯝ ꯄꯥꯟꯕ ꯃꯇꯝꯗ ꯅꯨꯡꯉꯥꯏꯔꯣꯏꯗꯕ꯫
ꯆꯨꯝꯃꯤ-ꯆꯨꯝꯃꯤ꯫ ꯌꯥꯝ ꯁꯦꯡꯅ ꯍꯥꯏꯕꯤꯈ꯭ꯔꯦ꯫
ꯅꯆꯦꯅ ꯍꯥꯏꯗ꯭ꯔꯗꯤ꯫
ꯎꯝ ꯏꯆꯦꯅ ꯍꯥꯏꯕ ꯌꯥꯝ ꯆꯨꯝꯃꯦ꯫ ꯑꯩꯁꯨ ꯑꯗꯨ ꯉꯥꯏꯔꯦ ꯂꯩꯔꯦꯗ꯫
ꯍꯣꯏ꯫ ꯐꯖ ꯐꯖꯕ ꯋꯥ ꯉꯥꯛ ꯍꯥꯏꯒꯅꯤ ꯇꯝꯒꯅꯤ꯫ ꯏꯆꯦ ꯈꯣꯏꯕꯨ ꯇꯣꯏꯅ ꯇꯣꯏꯅ ꯀꯣꯜ ꯇꯧꯔꯛꯑꯣ꯫
ꯍꯜꯂꯣ꯫
ꯑꯥ ꯇꯥꯏꯌꯦ ꯇꯥꯗꯕ꯭ꯔꯣ꯫
ꯇꯥꯏ ꯇꯥꯏ ꯇ ꯇꯥꯏ꯫ ꯏꯆꯦꯒꯤ ꯋꯥꯔꯤ ꯁꯥꯕꯤ ꯌꯥꯝ ꯅꯨꯡꯉꯥꯏꯅꯦ꯫
ꯑꯁꯦꯡꯕ꯭ꯔꯅꯦ꯫
ꯎꯝ ꯋꯥꯔꯤꯒꯁꯦ ꯐꯖ ꯐꯖꯕ ꯂꯤꯕꯤꯔꯗꯅ꯫
ꯂꯤꯕꯤꯒꯅꯤ ꯇꯥꯛꯁꯨ ꯇꯥꯛꯄꯤꯒꯅꯤ꯫
ꯍꯣꯏꯅꯦ꯫
ꯇꯥꯛꯄꯤꯒꯦ ꯍꯥꯏꯔꯁꯨ ꯋꯥ ꯐꯖꯅ ꯍꯥꯏꯕ ꯈꯪꯗꯕꯅꯤꯅꯀꯣ ꯌꯥꯝ ꯂꯨꯗꯤ ꯂꯨꯕ꯫
ꯍꯣꯏ ꯑꯗꯨ ꯑꯗꯨꯝ ꯉꯥꯡꯕ ꯍꯩꯔꯤꯗꯨꯗꯤ꯫ ꯑꯩꯗꯤ ꯅꯪꯅ ꯍꯥꯏꯕꯗꯨ ꯌꯥꯝ ꯇꯥꯕ ꯅꯨꯡꯉꯥꯏ꯫
ꯃꯅꯤꯄꯨꯔꯗ ꯂꯩꯔꯒ ꯃꯅꯤꯄꯨꯔꯤꯁꯨ ꯈꯪꯗꯦꯅꯦ꯫
ꯑꯦ ꯑꯗꯨ ꯄꯥꯟꯕꯤ ꯌꯥꯗꯝꯅꯤꯅꯦ ꯑꯦ꯫ ꯑꯗꯨ ꯄꯥꯟꯕ ꯌꯥꯗꯕꯅꯤ ꯆꯦ꯫
ꯑꫭ ꯑꫭ꯫
ꯍ ꯁꯤꯗꯒꯤ ꯄꯥꯟꯕꯥ ꯌꯥꯗꯕꯅꯤ ꯕꯀꯣ꯫
ꯑꯣ꯫
ꯑꯗꯨꯒꯤꯅꯦꯕ꯫